ꯑ ꯀꯥꯏ ꯇꯦ
ꯑꯦ ꯋꯥ ꯅꯨꯡꯉꯥꯏ ꯃꯤꯅꯤ ꯅꯨꯡꯉꯥꯏꯌꯦ ꯁꯤꯗꯗꯤ ꯑꯃꯨꯛ
ꯎꯝ ꯏꯉꯣ ꯅꯨꯅꯨꯡꯃꯥꯏ
ꯆꯠꯄꯗ ꯁꯥꯟꯅꯐꯝ ꯈꯪꯗꯦꯕ
ꯅꯨꯡꯉꯅꯅꯨꯡꯉꯇꯗꯤ ꯅꯨꯡꯉꯥꯏꯇꯦ
ꯎ ꯑꯩ ꯌꯨꯝꯗ ꯁꯥꯟꯅꯕ ꯁꯥꯟꯅꯕ ꯑꯃ ꯈꯪꯗꯦꯕ ꯁꯤꯗꯗꯤ ꯌꯥꯝ ꯊꯦꯡ ꯆꯦꯡꯡꯂꯣ ꯑꯗꯨꯝ ꯇꯥꯏꯗꯅ ꯅꯨꯡꯉꯥꯏꯗꯅꯝ ꯁꯥꯟꯅꯕ
ꯎꯝ ꯌꯥꯝ ꯅꯨꯡꯉꯥꯏꯇꯦꯗ ꯑꯩꯈꯣꯏ ꯑꯩꯈꯣꯏꯔꯣꯝꯗ ꯑꯩ ꯑꯩꯗꯣ ꯈꯔ ꯅꯨꯡꯉꯥꯏꯕꯒꯁꯨ ꯋꯥꯔꯦ ꯎꯕ ꯋꯥꯠꯄ
ꯎꯄꯔꯗ ꯊꯣꯛꯅꯤ ꯐꯪꯅꯅꯕ ꯆꯞ ꯃꯥꯟꯅꯕꯗꯣ ꯋꯥꯈꯟꯗꯣ ꯑꯦ ꯊꯣꯡꯉꯩ ꯆꯪꯉꯛꯑꯗꯤ ꯌꯥꯝ ꯊꯨꯅ ꯐꯪꯉꯦ ꯑꯗꯣ
ꯐ
ꯎꯝ ꯑꯗꯨ ꯁꯥꯇ꯭ꯔꯗ ꯊꯣꯡꯅꯥꯎ ꯃꯄꯥꯗꯒ ꯊꯝꯃꯝꯃꯤ ꯀꯥꯡꯒ ꯍꯨꯝꯐ ꯍꯨꯝꯗꯅ ꯐꯠ ꯄꯠ ꯇꯠꯄ
ꯑ ꯑꯩꯁꯨ ꯉꯉꯥꯡꯃꯄ ꯊꯣꯛꯏꯅꯤ ꯃꯈꯥꯗ ꯀꯥꯡ ꯍꯣꯝꯃꯨꯔꯤꯕꯅꯤ
ꯎ
ꯑꯗꯨꯅꯕꯕꯤꯂ ꯀꯥꯏ
ꯒ꯭ꯌꯥꯟ ꯇꯥꯔꯦ ꯀꯍ ꯍꯌꯦꯡ ꯍꯌꯦꯡ ꯊꯥ ꯍꯌꯦꯡ ꯁꯦꯀꯦꯟ ꯀꯣ ꯅꯪ ꯁꯦꯀꯦꯟꯗ ꯆꯠꯂꯤꯅꯦꯀꯣ
ꯇ ꯀꯅ ꯆꯊ ꯑꯩ ꯍ
ꯁ ꯀꯅ ꯆꯄꯅ ꯑꯃꯛ ꯈꯔ ꯐꯩꯌꯦ ꯂꯥꯁꯇꯦ ꯁꯠꯀꯁꯨꯅꯤ ꯌꯥꯝꯝꯇꯜ ꯂꯤꯨꯖꯦ
ꯍꯥꯟꯅꯗꯤ ꯂꯥꯁꯇꯒ ꯌꯥꯝ ꯆꯠꯂꯝꯕꯅꯦ ꯍꯧꯖꯤꯛꯇꯤ ꯆꯠꯈꯤꯗ꯭ꯔꯦꯗ
ꯑꯩ ꯁꯦꯀꯦꯟꯗ ꯁꯦꯀꯦꯟꯗ ꯆꯠꯄꯗꯨꯅ ꯑꯃꯨꯛ ꯈꯔ ꯐꯩꯌꯦꯕꯣ ꯍꯥꯏꯗꯤ ꯑꯅꯤꯗꯩ ꯆꯪꯉꯁꯨ ꯑꯍꯨꯝꯗꯩ ꯕꯨ ꯌꯧꯔ ꯑꯅꯤ ꯃꯈꯥꯏꯗꯕꯨ ꯌꯧꯔꯁꯨ ꯄꯨꯡ ꯇꯔꯨꯛ ꯇꯔꯦꯠ ꯐꯥꯎꯕ ꯇꯨꯝ ꯃꯊꯟ ꯊ ꯁꯤꯠ ꯐꯥꯏꯗꯅ ꯇꯥꯕꯣ
ꯀꯥꯗ꯭ꯔꯣ
ꯇꯅꯤ ꯈꯗ ꯌꯥꯎꯒ
ꯂꯥꯁ ꯆꯄꯗꯤ ꯕꯔꯥ ꯀꯥꯏꯕꯣꯛꯒꯦꯃꯤꯦꯟ ꯇꯗꯤ
ꯑꯅꯤ ꯃꯈꯥꯏꯗꯒꯤ ꯌꯨꯝ ꯌꯧꯔꯁꯨ ꯇꯨꯝ ꯖꯔ ꯇꯁꯨ ꯑꯗꯨꯝ ꯐꯂ ꯍꯥꯏꯕ
ꯎꯝ ꯈ꯭ꯋꯥꯏ ꯅꯨꯡꯉꯥꯏꯕꯗꯤ ꯏꯁꯇꯦꯗ ꯆꯄꯅꯨꯡꯉꯥꯏꯔꯦ
ꯅꯨꯡꯉꯥꯏꯅꯦ ꯏꯆꯦ ꯑꯆ ꯆꯠꯂꯒꯅ ꯑꯃ ꯑꯗꯨ ꯍꯗ ꯇꯧꯅꯤꯡꯉꯥꯏꯅꯤ ꯍꯌꯦꯡ ꯑꯣꯞꯅꯦ ꯈꯜꯂꯒ ꯋꯥꯈꯟꯁꯦ ꯑ ꯑꯅꯦ ꯍꯌꯦꯅꯦ ꯐ ꯆꯔ ꯑꯣꯏꯗꯒꯦ ꯈꯔ ꯄꯥꯏꯁꯤꯜꯂꯨꯒꯦꯗꯅ ꯇꯧꯋꯦꯕ ꯋꯥꯈꯜꯗꯣ ꯄꯨꯡ ꯇꯔꯥ ꯆꯠꯄꯗꯨꯗꯤ ꯃꯇꯝ ꯃꯤꯗꯨ ꯇꯥꯏꯃꯤꯡꯗꯨꯣ ꯌꯥꯗꯕꯅꯤ ꯄꯥꯏꯗ꯭ꯔꯦꯗꯅ
ꯑꯅꯤꯔ ꯄꯣꯊꯥꯔꯃꯤꯅꯦ ꯇꯧꯅꯤꯡꯉꯦꯕ
ꯀꯥꯏ ꯑꯦ ꯍꯥꯏꯩꯅꯔꯤ ꯈꯔ ꯐꯒꯗꯧꯅꯤ
ꯐꯨꯜ ꯐꯨꯟꯊꯅꯤꯕ ꯌꯥꯗꯕ
ꯑꯩꯁꯦ ꯅꯍꯥꯟ ꯃꯆꯦꯠ ꯑꯃ ꯂꯩꯍꯧꯅꯤ ꯃꯆꯦꯠꯇꯣ ꯑꯃꯨꯛꯇꯪ ꯊꯥꯛꯇꯣꯛꯎꯗ ꯌꯥꯔꯣ ꯍꯣꯔꯦ
ꯎꯝ ꯂꯣꯏꯈ꯭ꯔꯦ ꯑꯔ ꯑꯦꯗꯩ ꯂꯧꯕꯗꯨꯁꯨ ꯂꯣꯏꯈ꯭ꯔꯦ ꯃꯊꯪ ꯆꯠꯄꯗ ꯑ ꯑꯗꯨ ꯂꯩꯔꯒꯅ ꯍꯦꯛꯇ ꯀꯩꯅꯣꯝ ꯊꯅꯤꯡꯉꯌꯦ ꯊꯝꯃꯔꯣꯏꯒꯦ ꯇꯧꯕꯅꯦ ꯑꯩꯁꯦ ꯑꯃꯗꯤ ꯊꯝꯖꯤꯟꯒꯦ ꯇꯧꯕꯅꯦ ꯑꯃꯨꯛ ꯂꯥꯏꯛ ꯃꯊꯪꯒꯤ
ꯑꯁ ꯀ ꯑꯩꯁ ꯑꯍꯥꯎ ꯑꯊꯨꯝ ꯊꯣꯡꯗ꯭ꯔꯗꯤ ꯊꯛꯇꯦꯗ ꯀꯌꯥꯗꯪ
ꯗꯤ ꯄꯅꯤ ꯄꯥꯛꯄꯗꯤ ꯄꯥꯏꯗꯕ ꯑꯃꯛ ꯄꯥꯏꯍꯧꯒ꯭ꯔꯗꯤ ꯄꯦ ꯑꯃꯅꯤꯅꯤꯁꯨ ꯌꯥꯔꯛꯇꯦ ꯅꯍꯥꯟꯁꯨ ꯑꯁ ꯌꯥꯝ ꯄꯥꯏꯔꯣꯏꯒꯗꯤ ꯄꯦ ꯑꯅꯤ ꯑꯗꯨꯝ ꯄꯥꯏꯒ꯭ꯔꯦ ꯇꯧꯔꯒ ꯑ ꯂꯣꯏꯁꯤꯟꯒꯤ ꯃꯊꯟꯗꯅ ꯑꯃꯗꯣ ꯑꯗꯨ ꯋꯥꯏ ꯁ ꯍꯥꯄꯤ ꯊꯣꯂ꯭ꯔꯦ ꯍꯥ
ꯇꯨꯃꯤ ꯂꯩꯒꯔꯦ
ꯑꯣꯕ ꯑ ꯑꯗ ꯄꯥꯏꯕ ꯍꯧꯕꯗꯤ ꯑꯗꯨꯝ ꯇꯤ ꯇꯤꯛ ꯇꯤꯛ ꯇꯤ ꯄꯥꯏꯅꯤꯡꯉꯦꯕ
ꯎꯝ
ꯄꯥꯏ ꯗꯔꯒꯅ ꯄꯥꯏꯗꯕ
ꯎꯝ ꯌꯦꯟ ꯂꯣꯏꯔꯣ ꯌꯦꯟ ꯂꯣꯏꯔꯣ ꯌꯦꯟ ꯂꯣꯏꯔꯣꯅ ꯄꯥꯕꯅꯦ ꯏꯉꯣ ꯉꯥꯅꯨ ꯑꯁꯥ ꯌꯥꯝ ꯇꯧꯔꯨꯅ ꯆꯥꯕ ꯌꯥꯝ ꯇꯤꯡꯕꯅꯤ
ꯖꯦ ꯎꯁꯨ ꯑꯣꯏꯗꯣꯏꯅꯤ
ꯑꯥ
ꯑꯩ ꯉꯥꯅꯕ ꯂꯝ ꯆꯥꯎꯔꯒꯕꯨꯗꯤ ꯃꯁꯥꯅ ꯊꯤꯖꯔꯒ ꯆꯥꯕ ꯑꯣꯏꯇꯥꯔꯗꯤ ꯁꯦꯞ ꯑꯣꯏꯅꯤ ꯈꯔꯗꯤ
ꯎꯝ ꯌꯦꯟ ꯌꯦꯟꯗꯤ ꯐꯥꯖꯤꯜꯂ ꯂꯣꯏꯕ ꯌꯥꯕ ꯉꯥꯅꯨꯗꯤ ꯀꯗꯥꯋꯥꯏꯗꯒꯤ ꯌꯥꯗꯕꯅ ꯐꯔꯛ ꯆꯥꯕ ꯊꯕꯛꯅꯦꯕ
ꯑꯌꯨꯛ ꯉꯟꯇꯥ ꯄꯨꯡ ꯇꯔꯦꯠ ꯑꯦ ꯃꯣꯏ ꯊꯣꯛꯂꯛꯄ ꯍꯥꯏꯗꯨꯗ ꯑꯗꯨꯝ ꯄꯤꯖꯈ꯭ꯔꯅꯤꯀꯣ ꯑꯗ ꯏꯅ ꯄ ꯑꯅꯤꯗꯕ ꯄꯄꯤꯖꯥꯔꯅꯤ ꯃꯔꯛꯀꯤꯗꯨ ꯃꯣꯏ ꯊꯤꯔ ꯆꯠꯖꯩ ꯌꯥꯏꯗꯅ ꯑꯗꯨ ꯑꯗꯨꯒꯤ ꯃꯇꯨꯡꯗ ꯑꯃꯨꯛ ꯃꯣꯏ ꯆꯪꯉꯛꯄꯒꯤ ꯑꯥꯏꯗꯖꯔ ꯍꯥꯏꯗ
ꯑꯗꯨꯅ ꯆꯅ ꯀ ꯎꯝ ꯉꯅꯨ ꯌꯦꯟ ꯂꯣꯏꯁꯜꯂꯣ ꯃꯔꯨꯝꯗꯣ ꯀꯣꯜꯂꯣ ꯑꯩꯁꯋꯥꯗ ꯍꯍꯥꯎ ꯄꯤꯖꯔꯣ
ꯍꯥꯏꯗꯤ ꯅꯨꯡꯉꯥꯏꯇꯦꯗꯅ ꯑꯃꯈꯛꯀ ꯑꯁ ꯑꯃ ꯑꯃꯈꯛ ꯉꯁꯤ ꯂꯧꯊꯣꯛ ꯄꯤꯖꯕꯅꯤ ꯒꯥꯏꯗꯣ
ꯑꯗꯨꯐꯧꯗ ꯈꯨꯠ ꯑꯗꯨꯐꯧꯗ ꯍꯟꯗꯛ ꯀꯤ ꯃꯔꯨꯝꯗꯨ ꯑꯩꯅ ꯄꯤꯖꯩꯁꯤꯁꯨ ꯃꯔꯨꯝꯗꯣ ꯃꯌꯥꯝ ꯑꯩꯅ ꯑꯃꯗ ꯄꯨꯂꯞ ꯍꯥ ꯍꯥꯞꯆꯤꯜꯂꯒ ꯑꯃꯗꯨ ꯌꯥꯝ ꯍꯥꯞꯇꯕꯅꯤ ꯃꯀꯣꯟꯗꯣ ꯁꯤꯅ ꯁꯤꯟꯅ ꯀꯩꯅꯣ ꯇꯧꯕ ꯍꯥꯏꯇꯥꯔꯦ
ꯎꯝ
ꯁꯤꯜꯕꯅꯤ ꯃꯈꯣꯏꯗ ꯑꯃꯧꯨ ꯄꯨꯂꯞ ꯄꯣꯛꯁꯤꯟꯕ ꯑꯃꯗꯧ ꯁꯨꯡꯎꯣꯛ ꯄꯣꯛꯇꯕ ꯇꯧꯕꯗꯨꯗ ꯑꯩꯅ ꯑꯃꯨ ꯍꯣꯡꯗꯣꯛ ꯍꯣꯡꯖꯤꯟ ꯃꯔꯨꯝꯁꯨ ꯍꯣꯡꯇꯣꯛ ꯍꯟꯖꯤꯟ ꯇꯧ ꯄꯨꯂꯞ ꯀꯥꯈꯠꯂꯒ ꯀꯣꯁꯤꯜꯂꯕꯅꯤꯅ ꯃꯔꯨꯝꯗꯨꯣ ꯌꯥꯝꯃꯕꯅꯤꯅ ꯃꯥꯅ ꯑꯃꯗ ꯑꯄꯣꯛꯄꯗꯨꯣ ꯇꯥꯔꯛꯄꯗꯗꯤ ꯃꯔꯨꯝ ꯍꯔꯗꯤ ꯌꯩꯁꯜꯂ ꯑꯗꯨ ꯃꯇꯣꯟꯗꯇ ꯀꯨꯠꯂꯦꯗꯅ ꯃꯀꯨꯗꯣ ꯑꯗꯨꯒꯤ ꯍꯦꯛꯇ ꯀꯥꯏꯕ ꯍꯥꯏꯅ ꯄꯨꯔꯥ ꯀꯥꯏꯕ ꯍꯦꯛꯇ ꯃꯇꯣ ꯃꯀꯨꯗꯨ ꯈꯨꯠꯁꯤꯜꯂꯒ ꯀꯥꯏꯅꯤꯅ ꯑꯗꯨꯥꯏ ꯄꯨꯊꯣꯛ ꯄꯤꯖꯕ ꯋꯥꯥꯟꯗ ꯊꯥꯡꯉꯩ ꯁꯦꯡꯅ ꯀꯥꯏꯗꯕ ꯑꯃꯈꯛꯇꯤ ꯄꯤꯖꯒꯦ ꯑꯩꯗꯤꯀꯥꯏꯕ ꯉ ꯇꯗ ꯀꯥꯏ ꯉꯇꯅꯦ ꯍꯥꯏꯗꯤ ꯃꯔꯨꯝꯗ ꯄꯨꯂꯞ ꯇꯔꯥꯃꯉꯥꯃꯨꯛꯇ ꯄꯨꯂꯞ ꯍꯥꯞꯆꯂꯒ ꯑꯀꯣꯛꯄꯗꯨꯅ ꯑꯃꯨꯛ ꯍꯥꯟꯅꯦ ꯃꯔꯨ ꯇꯥꯁꯤꯜꯂꯝꯃꯤꯅ
ꯀꯥꯏꯗꯕꯗꯤ ꯕꯤꯕꯤꯕꯤ ꯄꯤꯖꯗꯤꯕ
ꯀꯥꯏꯗ ꯄꯤ ꯀꯥꯏꯗꯕ ꯑꯃ ꯄꯤꯖꯒꯦ
ꯑꯁ ꯅꯨꯡꯉꯥꯏꯌꯦ ꯅꯪꯒꯤꯁꯨ ꯋꯥꯔꯤꯁꯦ ꯇꯥꯕꯗ
ꯎ ꯍꯥꯏ
ꯑꯀꯥꯏꯕꯅ ꯍꯦꯛ ꯄꯤꯖꯗꯕ ꯑꯀꯥꯏꯕꯅ ꯄꯤꯖꯕ
ꯑꯦꯁ ꯁꯤ ꯆꯥꯔꯨꯔꯁꯦ ꯇꯧꯔ ꯐꯨꯠꯄꯗꯤ ꯌꯥꯅꯤꯨꯝ ꯇꯧꯔꯣꯏ ꯐꯨꯠꯂꯒꯗꯤ ꯑꯗꯨꯝꯕ ꯀꯥꯏꯕ ꯏꯁꯤꯡ ꯐꯨꯠꯄꯗꯤ ꯀꯩꯁꯨ ꯌꯥꯎꯗꯦꯗꯅ
ꯑꯀꯥꯏꯕꯁꯨ ꯈꯔ ꯈꯔ ꯀꯥꯏꯗ ꯈꯔꯒ ꯄꯤꯖꯧ ꯀꯩꯅꯣ ꯍꯥꯥ ꯀ ꯀꯥꯏꯗꯕꯁꯨ ꯈꯔ ꯄꯤꯖꯧ ꯀꯩꯅꯩꯅꯣ
ꯑꯥ
ꯀꯥꯏꯗꯦ ꯍꯧꯁꯨꯛ ꯈꯔ ꯈꯔ ꯄꯤꯖꯧ ꯀꯩꯅꯣ
ꯀꯥꯏꯗꯕꯃ ꯄꯤꯖꯔ ꯌꯥꯔꯦ ꯀꯩꯅꯣ ꯀꯥꯏ ꯑꯖ ꯊ ꯀꯥꯏ ꯑꯖ ꯅꯒꯣ ꯀꯥ ꯑꯗꯨ ꯆꯞ ꯃꯥꯟꯅꯩ ꯀꯥꯗꯨꯁꯨ ꯆꯞ ꯃꯥꯟꯅꯩ ꯃꯔꯤ ꯃꯉ
ꯌꯦꯟꯗ ꯂꯣꯏꯔꯦꯗꯤ ꯅꯪ ꯀꯥꯏꯗꯕꯗꯣ ꯃꯌꯥꯝ ꯉꯁꯪ ꯉꯁꯪ ꯉ ꯍꯥꯎ ꯍꯥꯎꯕꯗꯣ
ꯀꯩꯅꯣ ꯈꯥꯖꯤꯗꯨꯣ ꯑ ꯑꯃꯅꯦ ꯈꯥꯒꯤꯗ ꯑꯅꯤꯈꯛ ꯂꯣꯏꯕꯤꯁꯤꯔꯥ ꯑꯅ ꯃꯔꯛ ꯈꯤꯇ ꯍꯥꯞꯆꯤꯟꯕꯤꯁꯤꯔꯥ ꯃꯇꯝꯗꯨ ꯀꯥꯅꯤꯡꯉꯣꯏꯗꯕ ꯑꯗꯨꯒꯤꯅꯦꯕ
ꯑꯩ ꯑꯗꯣ ꯂꯣꯏꯗꯣꯏꯅꯤ ꯈꯠꯊꯠ ꯂꯩꯒ ꯃꯔꯨꯝ ꯇꯥꯕꯒꯤ ꯑꯣꯏꯒꯦꯔ ꯑꯣꯏꯒꯦꯔꯥ ꯂꯥꯕ ꯌꯥꯝ ꯌꯥꯎꯗ꯭ꯔꯁꯨ ꯌꯥꯔꯦ ꯂꯥ ꯑ ꯈꯂꯤꯦ ꯃꯀꯣꯟꯗ ꯆꯥꯎ ꯆꯃꯒ ꯂꯥꯕꯅ ꯃ ꯃ ꯅꯀꯥꯟ ꯃ ꯁꯦꯡ
ꯇꯣꯉꯥꯟ ꯇꯣꯉꯥꯟ ꯊꯝꯖꯔꯕ
ꯑꯗꯨꯗꯤ ꯂꯥꯕ ꯌꯥꯝꯃꯜꯂꯁꯨ ꯀꯣ ꯂꯥꯕ ꯌꯥꯝꯃꯜꯂꯁꯨ ꯅꯨꯡꯉꯥꯏꯇꯕꯅꯦꯕ ꯅꯨꯡꯉꯥꯏꯇꯕꯅꯤ ꯍꯥꯏꯕꯒꯤ ꯃꯔꯝꯗꯤ ꯈꯥꯎ ꯂꯕꯗ ꯀꯗꯅꯤ
ꯑꯗ ꯌꯥꯗꯤ ꯃꯁꯥꯗꯩ ꯂꯣꯏꯈꯠꯂꯒ ꯂꯥꯕ ꯉꯥꯛꯇ ꯇꯣꯉꯥꯟ ꯇꯣꯉꯥꯟ ꯊꯝꯒꯦ ꯍꯥꯏ ꯊꯥꯛꯀꯦ ꯍꯥꯏꯔꯕ
ꯀꯔꯤꯅꯣ ꯉꯥꯏꯗꯨ
ꯅꯪꯅ ꯂꯥꯛꯑꯕ ꯇꯣꯉꯥꯟꯅ ꯑꯃꯣꯝ ꯇꯣꯉꯥꯟ ꯊꯝꯅꯤ ꯀꯥꯏꯅꯦ
ꯅꯠꯇꯦ ꯀꯣꯏꯂꯔ ꯂꯣꯏꯔꯗꯤ ꯃꯤꯌꯦ
ꯑꯣ ꯀꯣꯏꯂꯔꯗ ꯂꯥꯛꯑꯒ ꯊꯝꯃꯤꯟꯅꯁꯦ ꯑꯃꯨꯛ ꯌꯥꯝ ꯁꯣꯛꯏꯗ ꯃꯇꯨ ꯃꯌꯥꯝꯗ ꯂꯣꯏ ꯀꯦꯜꯂꯦꯕ
ꯑ ꯑꯩꯗꯤ
ꯀꯔꯤ ꯍꯥꯏꯇꯥꯔꯦꯅꯦ ꯃꯣꯏꯅ ꯍꯥꯏꯗꯤ ꯃꯔꯨꯝꯗꯣ ꯀꯣꯛꯊꯣꯛꯑꯝꯗꯥꯏꯗ ꯍꯦꯛꯇ ꯀꯥꯈꯠꯕꯤ ꯈꯠ ꯆꯤꯈꯥꯏꯕꯤ ꯇꯧ ꯃꯔꯗ ꯀꯥꯏ ꯀꯥꯏꯔꯒ ꯁꯤꯌꯦꯕ ꯀꯣꯏꯂꯔ ꯃꯃꯄꯤꯤꯗꯣ ꯃꯕꯨꯛ ꯃꯅꯨꯡꯗꯀꯣ
ꯑꯥ
ꯁꯥꯕ꯭ꯔꯣ
ꯑꯥꯏ ꯇꯥꯏ
ꯃ ꯃꯅꯨꯡꯗ ꯄꯣꯈꯥꯏꯔꯒꯦ
ꯑꯗꯨ ꯃꯣꯏꯅ ꯃꯣꯏꯅ ꯀꯥꯕꯗꯨ ꯃꯇ ꯇꯨꯈꯩꯗꯨ ꯂꯣꯏ ꯀꯩꯅꯣ ꯇꯧꯔ ꯁꯦꯠꯊꯔꯒ ꯃꯇꯨ ꯂꯣꯏ ꯀꯦꯟꯕꯅꯦꯕ ꯍꯥꯏꯗꯤ ꯋꯦꯠꯇꯣ ꯆꯥꯎꯔ ꯂꯨꯝ ꯀꯦꯖꯤ ꯃꯔꯤꯃꯨꯛꯀꯤ ꯆꯥꯡ ꯇꯥꯔꯅꯤ ꯈꯣꯏꯂꯔ ꯑꯗꯨ ꯀꯣꯜꯂꯛꯄ ꯃꯇꯝꯗ ꯂꯥꯛꯑꯕꯗꯒꯤ ꯑꯗꯨꯗꯨꯅ ꯅꯟꯊꯔꯛꯄꯗꯒꯤ ꯑꯗꯨ ꯃꯄꯥꯟꯂꯣꯝꯒꯤ ꯃꯤ ꯊꯥꯟꯅ ꯇꯧꯕꯗꯗꯤ ꯑꯗꯨꯃꯥꯏꯅ ꯂꯥꯛꯕꯒ ꯑꯃꯨꯛ ꯂꯣꯏ ꯇꯣꯉꯥꯟ ꯇꯣꯉꯥꯟ ꯊꯝꯃꯦꯕ ꯑꯗꯨꯒꯑ ꯑꯩꯩꯗꯣ ꯂꯧꯔ ꯂꯧꯔꯒ ꯑꯃꯨꯣꯝꯁꯤꯗ ꯍꯥꯞꯆꯤꯂꯦꯕ ꯑꯩꯈꯣꯏꯅ ꯈꯨꯠ ꯑꯣꯏꯅ ꯍꯥꯞꯆꯤꯟꯕ ꯌꯦ ꯂꯑ ꯃꯥꯁꯨ ꯐꯝ ꯂꯧꯣ ꯑꯗꯩ ꯉꯥꯅꯨꯒꯤꯗꯐ ꯉꯥꯅꯨꯒꯤꯗꯕꯨ ꯄ ꯈꯔ ꯂꯨꯕꯩ ꯋꯥꯅꯦꯕ ꯂꯥꯕꯩꯗꯤ ꯌꯦꯡꯒꯤ ꯑꯗꯨꯝ ꯃꯇꯨꯡ ꯗ ꯁꯨꯝꯕꯗ ꯑꯗꯨ ꯃꯒꯤ ꯀꯩꯅꯣꯗ ꯑꯗꯨꯗꯥꯃꯥꯏ ꯂꯧꯊꯣꯛꯑꯦꯅ ꯂꯥꯛꯕꯈꯩꯗꯣ
ꯎꯝ
ꯃꯥ ꯃꯥꯒꯤ ꯑꯃꯣꯝ ꯇꯣꯉꯥꯟꯅ ꯊꯝꯝꯕꯗꯨꯅ ꯃꯇꯨꯡꯗ ꯇꯣ ꯇꯦ ꯇꯦꯠ ꯇꯦ ꯇꯦꯠ ꯈꯤꯇ ꯇꯪ ꯃꯥꯏꯣ ꯇ ꯏꯁꯤꯡ ꯈ ꯌꯥꯜꯂꯒ ꯍꯥꯞꯆꯤꯟ ꯋꯥꯅꯦ ꯑꯗꯨ ꯇꯥꯔꯗꯤ ꯃꯔꯨꯝꯗꯨ ꯑꯗꯨꯝ ꯃꯁꯥꯨ ꯄꯨꯟꯖꯕ ꯌꯥꯏꯗꯅ ꯑꯗꯣ
ꯎꯝ ꯍꯥꯏꯗꯦ
ꯇꯣꯉꯥꯟ ꯊꯝꯃꯦ ꯃꯣꯏꯒꯤ ꯑꯗꯨ ꯄꯨꯔꯂꯞ ꯃ ꯑꯣꯏꯅ ꯊꯝꯃꯤꯟꯅꯕꯗꯨꯗꯤ ꯃꯇꯨ ꯃꯌꯥꯝꯗꯨ ꯌꯣꯟꯅ ꯀꯥꯡꯉꯒ ꯆꯦꯛꯁꯤꯜꯂꯅꯤ ꯑꯗꯩꯗꯤ ꯑꯃꯨꯛ ꯃꯄꯥꯛ ꯃꯄꯥꯛ ꯏꯤꯗ ꯊꯣꯛꯑꯒ ꯍꯝꯄ꯭ꯔꯨ ꯀꯥꯔꯒ ꯁꯇ ꯍꯂꯒꯗꯦꯅꯃ ꯑꯃꯒꯤꯗꯤ
ꯁꯤꯅꯁꯨ ꯆꯥꯊꯣꯛꯄꯅꯦ
ꯑꯣ ꯆꯔꯦꯔꯦ ꯃꯅꯦꯒ ꯑꯗꯨ
ꯆꯤꯈꯥꯏꯅꯕꯗꯤ ꯏꯒ ꯊꯣꯂꯒ ꯑꯗꯨꯝ ꯆꯥꯕꯅꯤ ꯀꯨꯠꯄꯅꯤ
ꯀꯥꯔꯒ ꯈꯨꯖꯤꯟꯗꯨꯅ ꯈꯣꯠꯂꯅꯤ ꯏ ꯊꯣꯛꯑꯅꯤ ꯏ ꯊꯣꯛꯗꯣ ꯍꯝꯝꯕ꯭ꯔꯨ ꯑꯃꯨꯛ ꯑꯣꯜꯂꯅꯤ ꯍꯝꯝꯕ꯭ꯔꯗꯨ ꯑꯃꯨꯛ ꯊꯣꯛꯂꯛꯄ ꯏꯗꯨ ꯍꯥꯟ ꯇꯨ ꯑꯃꯨ ꯌꯥꯝꯔꯦ
ꯑꯩ ꯑꯩ ꯑꯩ ꯑꯩ ꯑꯗꯨꯃꯥꯏꯅ ꯐꯖ ꯅꯥꯟꯅ ꯂꯣꯏꯒꯅꯤ ꯏꯁꯇꯦꯞ ꯑꯅꯤꯒ
ꯆ ꯄꯩꯁꯥꯗ ꯈꯤꯇꯪ ꯊꯥꯗꯗ ꯌꯥꯔꯣ ꯃꯆꯤꯟꯖꯥꯛ ꯉꯥꯛꯇꯅ ꯂꯣꯏꯕꯗ ꯑꯗꯨꯝ ꯇꯣꯡꯉꯦ ꯍꯥꯏꯌꯦꯕ ꯃꯣꯏꯁꯦ
ꯎꯝ ꯑꯩꯗꯤ ꯃꯥ ꯀꯔ ꯑꯩꯩꯅ ꯍꯥꯏ ꯃꯦꯆꯤꯟꯗꯨ ꯑꯃꯨꯛ ꯂꯧꯔꯒ ꯀꯊꯛ ꯀꯊ ꯀꯊꯛ ꯀꯊ ꯂꯐꯨ ꯑꯣꯏꯔꯦ ꯀꯔꯤ ꯑꯣꯏꯔ ꯄꯣ
ꯎꯒꯥꯏꯗꯗ ꯑꯞ ꯆꯪꯒ ꯂꯦ ꯍꯧꯁ ꯑꯂꯣ ꯆꯒꯦ ꯐꯣꯟ ꯑꯩꯗꯤ ꯁꯦꯡꯅ ꯍꯥꯏꯔꯕꯗꯣ ꯑꯩꯗꯤ ꯇ ꯁꯦꯡꯅ ꯍꯥꯏꯕꯗꯣ ꯑꯝ ꯀꯝꯒꯝꯕꯅ ꯐꯩꯂ
ꯑꯪꯉ ꯇꯧꯔꯤ ꯀꯣꯝꯃꯤ ꯀꯩꯅꯣ ꯍꯥꯏꯗꯤ ꯃꯥꯅꯤ ꯇꯧꯁꯤꯜꯂꯅꯤ ꯌꯦꯡꯉꯅꯨ ꯉꯥ ꯍꯥꯠꯇꯣ ꯐꯤꯂꯅꯤ ꯑꯣꯛ ꯊꯤ ꯑꯗꯨꯒ ꯉꯥ ꯌꯦꯟꯊꯤꯌꯣ ꯉꯥꯅꯨ ꯃꯊꯤ ꯃꯌꯥꯝꯗꯨꯗ ꯑꯗꯨꯝ ꯉꯥꯒꯤꯗꯤ ꯑꯗꯨꯝ ꯀꯥꯞꯄꯤ ꯇꯥꯔꯦ ꯅꯠꯇ꯭ꯔꯣ
ꯎꯝ ꯑꯗꯨꯕꯨ
ꯅ ꯊ꯭ꯔꯗꯣ
ꯉꯥ ꯌꯥꯎꯗ꯭ꯔꯁꯨ ꯑꯣꯏꯗꯤ ꯉꯥ ꯌꯥꯎꯈꯣꯏꯗꯤ ꯄꯩ ꯄꯩꯁꯥ ꯆꯥꯎꯋꯤꯁꯤꯅ ꯐꯥꯔꯝꯗꯣ
ꯆꯥꯎ ꯆꯗꯦꯟ ꯇꯥꯎꯔꯗꯤ ꯑꯗꯨꯝ ꯐꯖꯅ ꯌꯥ ꯌꯥꯕꯅꯤꯠꯇ ꯄꯣꯛꯊꯤꯗꯨꯅ ꯊꯥꯗꯈꯤꯕꯗ ꯑ ꯀꯍꯟꯣ ꯇꯣꯡꯍꯟꯕꯤꯌꯣꯇꯪ ꯏꯟꯅꯦꯕ
ꯂꯝꯗ ꯆꯥꯎꯔꯛꯇ꯭ꯔꯗꯤ ꯕꯦꯔꯥ ꯈꯅꯦꯕ ꯑꯗꯨ ꯑꯗꯣꯁꯤ ꯍꯣꯏ ꯑꯩꯈꯣꯏꯔꯣꯝꯗꯗꯤ ꯉꯥꯒꯤꯦ ꯇꯧꯕꯁꯦ ꯐꯔꯒ ꯌꯥꯝ ꯇꯥꯏꯌꯦ
ꯁꯤ ꯇꯥꯎ ꯀꯩ ꯃꯥꯉ
ꯁꯦꯡꯅ ꯍꯥꯏꯔꯕꯗ ꯉꯥꯒꯗꯧꯗꯤꯦ ꯈꯨꯈꯣꯏꯔꯣꯝꯗꯗꯤ ꯉꯥꯒꯤ ꯇꯧꯕꯁꯦ ꯀꯔꯤ ꯍꯥꯏꯇꯥꯔꯦꯅꯦ ꯑꯩꯈꯣꯏꯒꯤ ꯏꯁꯤꯡꯗꯣ ꯀꯪꯕꯅꯤꯅꯀꯣ
ꯇꯨꯔꯤꯟ ꯇꯨꯔꯤꯌꯦꯟ ꯀꯪꯔꯣ
ꯍꯥꯏ ꯀꯥꯟꯗ ꯇꯨꯔꯦꯟꯗꯧꯅ ꯂꯨꯕꯗꯤ ꯌꯥꯗꯕꯅꯤꯅ ꯇꯨꯔꯦꯟꯗꯨꯅ ꯆꯤꯡꯊꯕꯅꯦꯅꯦ ꯍꯥꯏꯗꯤ ꯃꯈꯥꯗꯣ ꯑꯩꯈꯣꯏ ꯅꯨꯡ ꯂꯩꯦꯡꯉꯣꯏꯅꯅꯕ ꯑꯃꯛ ꯑꯣꯏꯕꯅꯤꯅꯀꯣ
ꯑꯣ ꯂꯤꯁꯤꯡ ꯌꯥꯝ ꯇꯨꯝ ꯇ ꯇꯨꯝꯗꯕ
ꯑꯗꯨ ꯍꯣꯏ ꯂꯩꯇꯥꯟ ꯊꯣꯛꯄ ꯃꯐꯝꯁꯨ ꯂꯩ ꯏꯆꯥꯟ ꯊꯣꯛꯄ ꯃꯐꯝꯗꯨꯅ ꯑꯃꯨꯛ ꯀꯪꯗ꯭ꯔꯦ
ꯑꯣꯝ
ꯑꯗꯣ ꯑꯅꯝꯕꯗꯤ ꯅꯨꯡꯗ ꯃꯣꯏ ꯈꯦꯛꯇ ꯊꯣꯛꯄꯅꯤꯅ ꯆꯨꯞꯊꯕꯅꯤꯅ ꯌꯥꯗꯦ ꯂꯥꯎ ꯇꯝꯊꯩ ꯎ
ꯍꯥꯏꯗꯤ ꯁꯞ ꯁ꯭ꯋꯥꯏꯗꯨꯅ ꯑꯃꯨꯛ ꯑꯩꯈ ꯏꯦꯡ ꯐꯅ ꯐꯪꯖ꯭ꯔ ꯑꯗꯨꯅ ꯄꯨꯈ꯭ꯔꯤꯗꯨꯗꯤ ꯏꯁꯤꯡ ꯆꯦꯛꯁꯤꯜꯂ ꯊꯝ ꯌꯥꯏꯗꯅ
ꯍꯥꯏꯗꯤ ꯑꯁ ꯃꯣꯏ ꯀꯪꯗꯕ ꯅꯥꯀꯟꯒꯗ ꯑꯣꯏꯔꯗꯗꯤ ꯃꯄꯥꯟꯝꯗꯄꯥꯔ ꯀꯣꯒꯜꯂꯑꯒ ꯑꯣꯛ ꯈꯔ ꯂꯣꯏꯁꯤꯟ ꯌꯦꯟ ꯈꯔ ꯂꯣꯏꯁꯟ ꯅꯥꯟꯅ ꯂꯣꯏꯔꯒ ꯂꯣꯏ
ꯎꯝ
ꯑꯩꯗꯤ ꯐꯥꯝ ꯐꯥꯝꯉ ꯆꯥꯎ ꯆꯥꯎꯅ ꯑꯁ ꯑꯩꯗꯤ ꯐꯥꯔꯝꯗꯃꯥꯏꯅ ꯆꯥꯎ ꯆꯥꯎ ꯇꯧꯔ ꯂꯩꯅꯤꯡꯉꯦꯅꯦ
ꯎ
ꯅꯠꯇ꯭ꯔꯣ